ꯅꯪ ꯍꯥꯏꯕ ꯑꯩ ꯇꯥꯕ꯭ꯔꯣ
ꯍꯜꯂꫭ ꯍ ꯍ ꯍꯧꯒꯠꯇ꯭ꯔꯤꯕꯣ ꯍꯧꯒꯠꯇ꯭ꯔꯤꯕꯣ
ꯀꯥꯔꯤꯅ‌ꯣꯗ ꯊꯕꯛ ꯃꯐꯝ ꯌꯧꯔꯦ ꯑꯩꯈꯣꯏꯗꯤ ꯀꯨꯏꯔꯦ
ꯍꯥꯏꯁ ꯌꯥꯝ ꯉꯜꯂꯤꯗ ꯊꯥꯖꯒꯦ ꯇꯧꯏ
ꯎꯄꯥꯏ ꯂꯩꯇ‌ꯦ ꯎꯄꯥꯏ ꯂꯩꯇ‌ꯦ ꯑꯁꯤ ꯉꯥꯛꯇꯅꯦ ꯕꯤꯗꯤꯑꯣ ꯀꯣꯜ ꯇꯧꯖꯤꯔ‌ꯣ ꯊꯥꯖꯗ꯭ꯔꯒ ꯍꯣꯏꯅꯦ ꯀꯔꯤ ꯑꯣꯏꯅ ꯀꯔꯤ ꯑꯣꯏꯅ ꯂꯧꯈꯠꯂꯒꯦ
ꯇꯧꯏꯁ‌ꯦ ꯆꯥꯛ ꯊꯣꯡꯗ꯭ꯔꯦ ꯀꯥꯏ ꯂꯧꯈꯠꯄꯥ ꯋꯥꯔꯤ ꯆꯥꯛ
ꯆꯥꯛ ꯊꯣꯡꯗ꯭ꯔꯤ ꯏꯟꯖꯥꯡꯕꯨ ꯗꯤ ꯉꯔꯥꯡꯒꯤ ꯈꯔ ꯂꯦꯝꯍꯧꯕ ꯃꯥꯜꯂꯦ ꯆꯝꯐꯨꯒ ꯀꯩꯀꯩꯅꯣ ꯇꯧꯗꯧꯕ ꯃꯥꯜꯂꯦ
ꯑꯗꯨ ꯍꯥꯏꯔꯛꯀꯅꯤꯅ ꯈꯪꯉꯤꯅꯦ ꯑꯩꯈꯣꯏꯗꯤ ꯍꯟꯗꯛꯁꯦ
ꯕꫭꯜ
ꯉꯔꯥꯡꯗꯣ ꯕꯣꯜ ꯌꯦꯡꯒꯦ ꯇꯧꯕꯅꯦ ꯑꯁ ꯋꯥꯃꯟꯗꯅ ꯌꯦꯡꯗ꯭ꯔꯦ ꯍꯧꯒꯠꯄꯁꯨ ꯉꯝꯗꯦ
ꯕꯣꯜꯁꯨ ꯌꯦꯡꯗꯦ ꯍꯧꯒꯠꯄꯁꯨ ꯉꯝꯗꯦ
ꯍꯣꯏ ꯑꯗꯣ ꯍꯌꯦꯡ ꯑꯌꯨꯛ ꯌꯦꯡꯉꯨꯅꯦ ꯄꯨꯡ ꯃꯉꯥꯗ ꯂꯩꯕꯅꯦ
ꯀꯅꯥꯒ ꯀꯅꯥꯒ ꯂꯩꯒꯦ
ꯄꯣꯔꯇꯨꯒꯜ ꯂꯩꯕꯅꯦ ꯅꯅꯦꯜꯗꯣ ꯈꯣꯏꯗꯣ ꯁꯨ ꯍꯣꯏ ꯄꯣꯔꯇꯨꯒꯜꯒ ꯀꯣꯂꯣꯝꯕꯤꯌꯥꯒ ꯑꯣꯏꯔꯝꯒꯅꯤ
ꯑꯗꯨꯗꯤ ꯀꯣꯂꯣꯝꯕꯤꯌꯥꯁꯨ ꯑꯗꯨꯝ ꯅꯩꯒꯤꯗꯥꯏꯅꯦ
ꯁꯚꯦꯟ ꯊꯥꯔꯇꯤ ꯁꯚꯦꯟ ꯑꯗꯨꯋꯥꯏꯗꯅ ꯁꯚꯦꯟ ꯊꯥꯔꯇꯤꯗꯅ ꯑꯥꯔꯖꯦꯟꯇꯤꯅꯥ ꯂꯩꯕꯅꯦ ꯖꯣꯔꯗꯟꯒ ꯑꯥꯔ
ꯑꯁ ꯃꯊꯪ ꯃꯊꯪ ꯌꯦꯡꯊꯕ ꯌꯥꯔꯦꯅꯦ ꯑꯗꯨꯗꯤ ꯄꯨꯡ ꯃꯉꯥ ꯃꯈꯥꯏ ꯍꯥꯏꯔꯣ ꯁꯨ ꯁꯨꯒꯤꯗꯣ
ꯍꯣꯏ ꯍꯣꯏ ꯁꯨ ꯁꯨ ꯒꯤꯗꯨ ꯄꯨꯡ ꯃꯉꯥ ꯑꯣꯏꯔꯝꯒꯅꯤ ꯑꯩꯈꯣꯏ ꯑꯥꯔꯖꯦꯟꯇꯤꯅꯥꯒꯤꯅ ꯄꯨꯡ ꯇꯔꯦꯠ ꯃꯈꯥꯏꯗ ꯇꯥꯕ꯭ꯔꯣ ꯍꯦꯔꯥ ꯕꯦꯔꯥ ꯇꯧꯔꯤꯗ
ꯇꯥꯕ꯭ꯔꯣ
ꯇꯥꯔꯦ ꯇꯥꯔꯦ
ꯃꯉꯥ ꯃꯈꯥꯏ ꯍꯥꯏꯔ ꯍꯩꯌꯦꯡ
ꯍꯣꯏ ꯃꯉꯥꯗꯔ ꯃꯉꯥ ꯃꯈꯥꯏꯗꯔ ꯍꯣꯔꯦꯟ ꯑꯃꯨꯛ ꯍꯥꯏꯔꯛꯀꯦꯅꯦꯍꯦ ꯅꯪꯁꯨ ꯌꯦꯡꯉꯨꯅꯦ
ꯍꯣꯔꯦꯟ ꯄꯨꯡ ꯑ ꯍꯣꯔꯦꯟꯅ ꯄꯨꯡ ꯇꯔꯥ ꯃꯈꯥꯏꯗꯔ ꯀꯌꯥ ꯕꯥꯔꯣ ꯃꯈꯥꯏꯗꯔ ꯕ꯭ꯔꯥꯖꯤꯜꯒ ꯖꯄꯥꯟꯅꯒꯤꯔꯅ ꯑꯣ ꯗꯦꯠ ꯗꯦꯠ ꯇ꯭ꯋꯦꯟꯇꯤꯅꯥꯏꯟ ꯍꯌꯦꯡꯅꯤꯀꯣ
ꯑꯩ ꯍꯌꯦꯡ ꯇ꯭ꯋꯦꯟꯇꯤ ꯑꯦꯠꯅꯤꯍꯦ
ꯍꯌꯦꯡ ꯇ꯭ꯋꯦꯟꯇꯤ ꯑꯦꯠ ꯂꯣ ꯑ ꯇ꯭ꯋꯦꯟꯇꯤ ꯅꯥꯏꯟꯗꯅꯦ ꯑꯩꯅ ꯍꯥꯏꯕꯗꯣ ꯑꯗꯨꯗꯤ ꯍꯌꯦꯡ ꯑꯌꯨꯛ ꯅꯩꯒꯗꯧꯔꯤꯅꯦ
ꯍꯌꯦꯡ ꯇ꯭ꯋꯦꯟꯇꯤ ꯑꯦꯠ ꯍꯡꯆꯤꯠ ꯍꯡꯆꯤꯠꯅꯦꯍꯦ
ꯍꯪꯆꯤ ꯍꯪꯆꯤꯠ ꯑꯣꯏꯔꯝꯅꯦ ꯕꯥꯔꯣ ꯃꯈꯥꯏꯗꯔꯣ
ꯑꯗꯨꯗꯤ ꯈꯪꯗꯦ ꯌꯦꯡꯗꯦ ꯍꯣꯔꯦꯟ ꯌꯦꯡꯉꯥ ꯈꯪꯒꯅꯤ ꯑꯗꯨꯗꯤ ꯕ꯭ꯔꯥꯖꯤꯜꯅ ꯇꯧꯒ ꯇꯧꯒꯗꯕ ꯃꯥꯜꯂꯤꯗ ꯅꯦꯃꯥꯔꯁꯨ ꯂꯥꯛꯑꯕꯅꯤꯅ ꯅꯪꯒꯤ ꯅꯪꯒꯤ ꯅꯃꯥꯟꯅꯕꯗꯨ ꯅꯃꯥꯟꯅꯕ ꯅꯦꯃꯥꯔꯁꯨ ꯂꯥꯛꯈ꯭ꯔꯦꯕ
ꯑꯅꯤꯃꯛ ꯑꯩ ꯑꯅꯤꯃꯛ ꯁꯞꯄꯣꯔꯠ ꯇꯧꯕ ꯒꯦꯝ ꯑꯃꯈꯛꯇꯪ ꯇꯧꯃꯤꯟꯅꯕ ꯑꯁꯦ ꯅꯨꯡꯉꯥꯏꯇꯕ ꯑꯃ ꯐꯥꯎꯏꯅꯦ
ꯍꯣꯏꯅꯦ ꯅꯨꯡꯉꯥꯏꯇꯕ ꯐꯥꯎꯕꯅꯤꯅꯦ ꯑꯗꯨ ꯑꯣꯏꯔꯁꯨ ꯃꯣꯏꯖꯦ ꯅꯣꯛ ꯑꯥꯎꯠ ꯆꯪꯒꯗꯕ ꯃꯥꯜꯂꯦꯀꯣ ꯖꯄꯥꯟꯗꯣ ꯖꯄꯥꯟ ꯖꯄꯥꯟ
ꯆꯪꯉꯝꯗꯧ ꯃꯥꯜꯂꯦꯕꯣ ꯍꯣꯏ ꯈꯪꯗꯦꯅꯦ ꯅꯣꯛꯑꯥꯎꯠ ꯃꯑꯣꯡꯁꯦ ꯀꯥ ꯀꯃꯥꯏꯅ ꯇꯧꯕꯅꯣ ꯄꯣꯏꯟꯗ ꯌꯦꯡꯕ꯭ꯔꯣ ꯃꯣꯏꯗꯣ
ꯍꯣꯏ ꯍꯣꯏ ꯒꯣꯜ ꯄꯣꯏꯟꯗ ꯌꯦꯡꯕꯅꯦ
ꯄꯣꯏꯟꯗꯤ ꯌꯥꯝꯂꯝꯒꯅꯤ ꯑꯗꯣ ꯂꯥꯁ ꯃꯦꯠꯁꯇ ꯗ꯭ꯔꯣ ꯇꯥꯈꯤꯗꯥꯏꯅꯦ ꯑꯃꯃꯝ ꯆꯜꯂꯒ
ꯑꯃꯗꯤ ꯗ꯭ꯔꯣ ꯇꯥꯈꯤꯕꯅꯤꯅ ꯑꯩ
ꯎꯝ ꯍꯣꯏ ꯍꯣꯏ ꯑꯥ ꯑꯗꯨꯕꯨꯗꯤ ꯑꯗꯨ ꯄꯣꯏꯟ ꯄꯣꯏꯟꯗꯤ ꯂꯩꯔꯝꯗꯧ ꯃꯥꯜꯂꯦ ꯑꯗꯨ
ꯄꯣꯏꯟ ꯌꯥꯝ ꯂꯩꯔꯕꯅꯤ ꯄꯣꯏꯟ
ꯎꯝ ꯖꯄꯥꯟꯒ ꯕ꯭ꯔꯥꯖꯤꯜꯒ ꯇꯧꯃꯤꯟꯅꯕꯁꯦ ꯅꯨꯡꯉꯥꯏꯇꯕ ꯑꯝ ꯐꯥꯎꯋꯤꯅꯦ ꯋꯥꯈꯜꯗ ꯑꯗꯩ ꯑꯅꯤꯃꯛ ꯁꯄꯣꯔꯠ ꯇꯧꯕꯅꯤꯅꯀꯣ
ꯍꯣꯏ ꯑꯗꯨ ꯑꯣꯏꯔꯁꯨ ꯂꯤꯛꯅꯤꯅ
ꯎꯝ ꯃꯊꯪ ꯅꯣꯛꯑꯥꯎꯠꯁꯤꯗꯤ ꯇꯣꯉꯥꯟꯅ ꯇꯥꯒꯗꯕ ꯃꯥꯜꯂꯦ
ꯍꯣꯏ ꯍꯧꯖꯤꯛ ꯄꯨꯟꯁꯤꯟꯈ꯭ꯔ ꯑꯥ ꯍꯧꯖꯤꯛ ꯑꯥ ꯄꯨꯜꯂꯕꯅꯤꯅ ꯃꯊꯪꯗꯤ ꯇꯣꯉꯥꯟ ꯇꯥꯗꯧ ꯃꯥꯜꯂꯦꯀꯣ ꯎꯝ
ꯑꯩꯈꯣꯏꯁꯤ ꯑꯁ ꯋꯥ ꯋꯥꯔꯜ ꯀꯞ ꯃꯇꯝꯅꯤꯅ ꯑꯁ ꯐꯨꯠꯕꯣꯜꯒꯁꯤ ꯐꯨꯠꯕꯣꯜ ꯃꯥꯟꯕ ꯍꯤꯟꯖꯥꯡꯒꯁꯦ ꯊꯣꯡ ꯊꯣꯡꯉꯒ ꯆꯥꯏꯅꯦ ꯑꯩꯈꯣꯏꯗꯤ
ꯐꯨꯠꯕꯣꯜ ꯃꯥꯟꯕ ꯍꯥꯏꯁꯦ ꯀꯩꯅꯣ ꯃꯥꯏꯔꯦꯜꯂꯣ
ꯑꯁ ꯃꯥ ꯍꯣꯏꯅꯦ ꯃꯥꯥꯏꯔꯦꯟꯅꯤꯅꯦ ꯋꯥꯜ ꯀꯞ ꯃꯇꯝꯅꯤꯅꯀꯣ
ꯑꯦ ꯃꯥꯏꯔꯦꯟꯗꯣ ꯑꯗꯨꯝ ꯍꯥꯎꯔꯝꯕꯅꯦ
ꯍꯣꯏ ꯌꯥꯏꯗ ꯑꯗꯨꯝ ꯌꯥꯝꯅ ꯍꯥꯎꯕꯗꯤ ꯅꯠꯇꯦ ꯑꯗꯨ ꯑꯗ ꯆꯥꯕꯗꯤ ꯑꯗꯨꯝ ꯌꯥꯏꯗ
ꯍꯥꯎꯕꯅꯦ ꯃꯥꯏꯔꯦꯟ ꯃꯅꯥ ꯃꯥꯏꯔꯦꯟ ꯀꯩꯅꯣꯗꯣ ꯑꯗꯨꯒ ꯃꯥꯏꯔꯦꯟꯗ ꯀꯩꯅꯣ
ꯑꯣꯛꯁꯥ ꯑꯌꯥꯏꯕꯗꯨ ꯃꯩ ꯃꯩꯗ ꯑꯀꯪꯕꯗꯣ ꯑꯁ
ꯑꯀꯪꯕꯗꯣ ꯑꯗꯨꯁꯨ ꯍꯥꯎꯕꯅꯤ ꯑꯗꯨꯒ ꯃꯅꯝ ꯃꯅꯝ ꯁꯦꯠ ꯁꯦꯠ ꯂꯥꯎꯕꯤ ꯁꯤꯡ ꯁꯤꯡꯒꯤ ꯃꯅꯥꯗꯣ
ꯍꯣꯏꯅꯦ
ꯑꯗꯨꯁꯨ ꯍꯥꯎꯕꯅꯤꯅꯦ ꯃꯥꯏ
ꯍꯣꯏꯅꯦ ꯑꯗꯨꯗꯤ ꯊꯝꯃꯤꯅꯦ ꯑꯗꯨꯕꯨ ꯑꯃꯨꯕ ꯈꯔꯗꯤ ꯂꯩꯇꯕꯀꯣ ꯕꯦꯔꯥꯅꯤꯗ ꯑꯩꯈꯣꯏꯒꯤꯁꯦ ꯒꯥꯔꯤꯒ ꯂꯥꯛꯁꯤꯜꯂꯛꯏꯅꯦ ꯕꯦꯔꯥ ꯀꯥꯕ ꯀꯥꯟꯁꯤꯗ